ꯑꯥ ꯍꯜꯂꯣ
ꯑ ꯑꯥꯎ ꯁꯤꯁꯇ꯭ꯔ ꯇꯥꯕ꯭ꯔꯣ ꯑꯣ ꯇꯥꯏꯌꯦ ꯇꯥꯔꯦ ꯇꯥꯔꯦ ꯇꯥꯔꯦ
ꯑ ꯀꯩꯗꯧꯔꯤꯅꯣ
ꯑꯣ ꯁꯤꯁꯇꯔꯅ ꯐꯣꯟ ꯇꯧꯒꯦꯅ ꯑꯩꯈꯣꯏꯁꯦ ꯑꯩ ꯁꯦꯝ ꯁꯥꯖꯔꯝꯕꯅꯦ
ꯑꯥ
ꯑꯣ ꯀꯩ ꯃꯊꯦꯜ ꯇꯧꯔꯒꯦ ꯁꯤꯁꯇꯔꯕꯨ
ꯉꯁꯤꯁꯦ ꯀꯥꯡꯁꯣꯏ ꯆꯥꯏꯌꯦ ꯅꯪꯗꯤ
ꯑꯣ ꯑꯩꯁꯨ ꯉꯁꯤꯗꯤ ꯀꯩꯅꯁꯨ ꯀꯥꯡꯁꯣꯏ ꯁꯧꯒ꯭ꯔꯤꯒ ꯀꯥꯡꯒꯧ ꯑꯃꯒ ꯇꯧꯋꯦ
ꯑꯣ
ꯑꯣ ꯁꯤ ꯍꯥꯎꯋꯦ ꯍꯥꯎꯋꯦ ꯁꯤꯁꯇꯔꯒꯤꯁꯦ ꯏꯌꯥꯔꯄꯤꯤꯁꯀꯨꯝꯕ ꯍꯥꯞꯄ꯭ꯔꯣ ꯍꯥꯞꯇꯤ ꯈꯇꯪ ꯈꯣꯟꯖꯦꯜꯁꯦ ꯄꯤꯛꯅ ꯇꯥꯕꯗꯧꯅ ꯇꯧꯕ
ꯑꯣ ꯍꯧꯖꯤꯛ ꯗ
ꯑꯣ ꯍꯧꯖꯤꯛꯇꯤ ꯈꯔ ꯃꯌꯦꯛ ꯁꯦꯡꯉꯦꯑꯦ
ꯎꯝ ꯀꯩꯗꯧꯔꯤꯅꯣ ꯍꯧꯖꯤꯛꯇꯤ
ꯑ ꯁꯤꯁꯇꯔ ꯆꯥꯛ ꯇꯣꯛꯄꯒꯤ ꯁꯨꯝ ꯐꯝꯃꯝꯕꯅꯦ ꯍꯥꯏꯇꯥꯔꯦꯅꯦ ꯁꯤꯁꯇꯔꯗꯤ
ꯑꯩꯁꯨ ꯑꯗꯨꯝ ꯐꯝꯔꯒ ꯂꯩꯌꯦ ꯆꯥꯛ ꯆꯥꯊꯣꯔꯛꯑꯒ
ꯑꯣ ꯁꯤꯁꯇꯔꯗꯤ ꯆꯥꯀꯇꯣꯛꯄꯒ ꯆꯠꯇ꯭ꯔꯣ
ꯆꯥꯛ ꯆꯥ ꯇꯣꯛꯄꯁꯦ ꯈꯔ ꯀꯨꯏꯔꯦ
ꯀꯨꯏꯔꯦ ꯑꯣ ꯑꯩꯗꯤ ꯉꯥꯏꯍꯥꯛꯀ ꯆꯠꯊꯣꯛꯎꯕ꯭ꯔꯥ ꯁꯤꯗꯤ ꯋꯥꯛꯀꯤꯡꯒ ꯆꯠꯇꯔꯣ ꯍꯥꯏꯕ
ꯆꯠꯇꯦꯗ ꯐꯝꯃꯦ ꯂꯥꯏꯔꯤꯛ ꯏꯒꯦꯅ ꯂꯩꯌꯦ
ꯑꯣ ꯀꯩꯅꯣ ꯍꯣꯝ ꯋꯥꯛꯒꯨꯝꯕ ꯇꯧꯔꯝꯃꯤꯔꯣ ꯂꯥꯏꯔꯤꯛ ꯏꯒꯦ ꯇꯧꯔꯝꯃꯤꯅꯦ ꯍꯥꯏꯔꯣ
ꯍꯣꯏ
ꯑꯣ ꯍꯣꯝꯋꯥꯛꯒꯨꯝꯕ ꯇꯧꯒꯦ ꯍꯣꯝꯋꯥꯛꯒꯨꯝꯕ ꯇꯧꯔꯝꯃꯤꯔꯣ ꯑꯗꯨꯗꯤ
ꯍꯣꯏ ꯍꯥꯏꯕ ꯇꯥꯔꯦ ꯀꯦꯁ ꯕꯨꯛ ꯀꯔꯤ ꯀꯔꯥ ꯏꯅꯤꯡꯉꯥꯏ ꯂꯩꯕꯀꯣ ꯑꯈꯣꯏꯒꯤ ꯑꯗꯨꯒꯤ
ꯑꯣꯁ ꯑꯩꯗꯤ ꯑꯗꯨꯗꯤ ꯁꯤꯁꯇꯔꯗꯤ ꯂꯥꯏꯔꯤꯛ ꯌꯥꯝ ꯄꯥꯔꯝꯗꯧ ꯃꯥꯜꯂꯦ ꯍꯣꯝꯋꯥꯛꯀ ꯌꯥꯝ ꯇꯧꯋꯤꯁꯤꯅꯗꯤ
ꯄꯥꯗꯦꯗ ꯇꯧꯕ ꯌꯥꯗꯕꯒꯤ ꯇꯧꯕꯅꯤꯗ
ꯑꯣ ꯑꯩꯒꯤ ꯂꯥꯏꯔꯤꯛꯀ ꯌꯥꯝ ꯄꯥꯕ ꯁꯤ ꯄꯥꯕ ꯄꯥꯕ꯭ꯔꯥ ꯁꯤꯅꯤ ꯑꯣ ꯁꯤꯇꯔꯒꯤꯗꯤ ꯁꯤꯃꯤꯁꯇꯔꯒꯤ ꯑꯣꯏꯗꯣꯏꯔꯥ
ꯀꯩ ꯍꯥꯕ
ꯑꯥ ꯁꯤꯁꯇꯔꯒꯤ ꯍꯣꯝꯋꯥꯛꯁꯦ ꯁꯤꯃꯤꯁꯇꯔꯒꯤ ꯍꯣꯝꯋꯥꯛ ꯑꯣꯏꯗꯣꯏꯔꯕ
ꯀꯩꯅꯣꯅꯦ ꯑꯩꯈꯣꯏ ꯅꯔꯁꯤꯡꯒꯤꯀꯣ
ꯑ ꯑꯣ ꯑꯣ ꯑꯣ
ꯆꯤꯡꯒꯤ ꯀꯦꯁꯕꯨꯛ ꯏꯅꯤꯡꯉꯥꯏ ꯂꯩꯕ ꯑꯗꯨꯒꯤ꯫
ꯑꯣ ꯆ ꯆ ꯆ ꯑꯩ ꯑꯩꯅ ꯍꯣꯏ ꯍꯣꯏ ꯑꯩꯅ ꯀꯩꯅꯣ ꯑꯣꯏꯔꯨꯔꯦ
ꯍꯣꯏꯗ ꯀꯩꯁꯨ ꯀꯥꯏꯗꯦꯗ
ꯗꯣ ꯈꯪꯗ ꯇꯧꯕꯅꯤ ꯁꯤ ꯁꯥꯎꯅꯨꯀꯣ
ꯄꯨꯡ ꯀꯌꯥꯗ ꯇꯨꯝꯗꯣꯏꯅꯣ ꯁꯣꯝꯗꯤ
ꯎꯝ ꯉꯥꯏꯍꯥꯛꯇꯤ ꯋꯥꯠꯂꯤ ꯁꯤꯁꯇꯔ ꯁꯤꯁꯇꯔꯗꯤ ꯉꯟꯅ ꯇꯨꯝꯕ꯭ꯔꯣ
ꯉꯟꯅꯗꯤ ꯇꯨꯝꯕ ꯃꯇꯝꯁꯨ ꯂꯩꯌꯦ ꯊꯦꯡꯅ ꯇꯨꯝꯕ ꯃꯇꯝꯁꯨ ꯂꯩꯌꯦ ꯑꯗꯣ
ꯑꯣ ꯁꯤꯁꯇꯔꯖꯤ ꯍꯣꯇꯦꯜꯗ ꯂꯩꯔꯝꯗꯧ ꯃꯥꯜꯂꯦ ꯗꯨꯗꯤ꯫
ꯍꯥꯥ
ꯍꯣꯁꯇꯦꯜꯒꯨꯝꯕꯗ ꯂꯩꯔꯝꯗꯧ ꯃꯥꯜꯂꯦꯕ
ꯑ ꯍꯣꯏ ꯍꯣꯁꯇꯦꯜꯗ ꯂꯩꯕꯅꯦ
ꯑꯣ ꯀꯩꯅꯣ ꯖꯦꯅꯤꯝꯁ ꯍꯣꯏꯗꯣꯏꯔ ꯅꯠꯇꯒ ꯔꯤꯝꯁ ꯀꯤ ꯑꯣꯏꯗꯣꯏꯔꯥ
ꯑ ꯖꯦꯅꯤꯝꯁꯀꯤꯅꯦ
ꯑꯣ ꯁꯤꯁꯇꯔꯗꯤ ꯊꯦꯡꯅꯈ꯭ꯔꯒꯨꯝ ꯇꯧꯋꯦ ꯑꯗꯨꯗꯤ
ꯊꯦꯡꯅꯈ꯭ꯔꯕ ꯃꯥꯜꯂꯦ ꯃꯃꯥꯡꯗ
ꯀꯌꯥꯕ
ꯁꯤꯁꯇꯔꯖꯦ ꯊꯦꯡꯅꯈ꯭ꯔꯕ ꯃꯥꯜꯂꯦ ꯍꯥꯏꯕ ꯃꯃꯥꯡ
ꯍꯣꯏ ꯍꯣꯏ ꯍꯣꯏ ꯃꯃꯥꯡꯁꯨ ꯇꯧꯈ꯭ꯔꯦ
ꯑꯥ ꯑꯗꯨ ꯑꯗꯨꯗꯣ ꯍꯧꯖꯤꯛ ꯑꯩ ꯅꯝꯕꯔ ꯑꯃꯗꯩꯩ ꯇꯧꯕꯅꯦꯕꯀꯣ
ꯎꯝ
ꯑꯗꯨꯅ ꯑꯩ ꯁꯪ ꯈ ꯁꯛ ꯈꯪꯍꯧꯗ꯭ꯔꯦ ꯑꯗꯨꯅ ꯁꯥꯎꯕ ꯌꯥꯗꯦꯀꯣ
ꯁꯥꯎꯗꯦ ꯁꯥꯎꯗꯦ ꯁꯥꯎꯗꯦ ꯀꯩꯗꯧꯕꯩ ꯁꯥꯎꯗꯣꯏꯅꯣ
ꯑꯣꯗ ꯁꯥꯎꯕꯝꯁꯨ ꯊꯣꯛꯇꯦꯗ ꯅꯠꯇ꯭ꯔꯥ
ꯍꯣꯏ ꯁꯥꯎꯐꯝꯁꯨ ꯊꯣꯛꯇꯦ ꯁꯥꯎꯔꯁꯨ ꯀꯩꯁꯨ ꯇꯧꯕ ꯉꯝꯔꯣꯏ ꯅꯠꯇ꯭ꯔꯥ
ꯑ ꯁꯤꯁꯇꯔꯗꯤ ꯀꯌꯥꯝ ꯏꯕ ꯍꯧꯍꯧꯖꯤꯜꯂꯒꯦ꯫
ꯀꯥꯏ ꯍꯥꯏꯕ꯫
ꯑꯣ ꯁꯤꯁꯇꯔꯅ ꯍꯧꯖꯤꯛ ꯏꯔꯤ ꯍꯥꯏꯕꯗꯣ꯫ ꯑ ꯇꯥꯕ꯭ꯔꯣ ꯁꯇꯔ
ꯑ ꯍꯥꯌꯣ ꯃꯨꯀꯥ
ꯑ ꯑꯣ ꯁꯤꯁꯇꯔꯅ ꯍꯧꯖꯤꯛ ꯏꯔꯤ ꯍꯥꯏꯕꯗꯣ꯫
ꯑꯥ꯫
ꯑ ꯑꯣ ꯇꯪꯈꯥꯏ ꯆꯠꯂꯕꯣ ꯍꯧꯗ ꯉꯥꯏꯔꯤꯕꯣ ꯍꯥꯏꯕ꯫
ꯑꯃ ꯂꯣꯏꯔꯒ ꯁꯤ ꯑꯅꯧꯕꯅꯦ꯫
ꯑꯣ ꯀꯌꯥꯝ ꯃꯤ ꯊꯥꯗꯣꯏꯅꯣ ꯌꯥꯝꯕ꯭ꯔꯣ꯫
ꯌꯥꯝꯗꯦ ꯑꯩꯈꯣꯏꯅ ꯐꯖꯅ ꯇꯧꯗꯕꯒꯤ ꯑꯩꯈꯣꯏꯗꯣ ꯂꯥꯡꯕ ꯈꯣꯠꯄ ꯌꯥꯝ ꯇꯧꯋꯦꯕ ꯍꯣꯁ꯫ ꯍꯣꯁꯄꯤꯇꯥꯜꯗ ꯒ꯭ꯔꯨꯞ ꯂꯩꯕꯅꯤꯅꯀꯣ꯫
ꯃꯥꯅꯦ ꯆꯨꯝ ꯃꯤꯅꯦ ꯈꯪꯉꯤ ꯂꯥꯡꯉꯝꯗꯧꯁꯨ ꯃꯥꯜꯂꯤ ꯁꯤꯁꯇꯔꯁꯦ꯫
ꯏꯁ ꯍꯧꯖꯤꯛꯁꯨ ꯑꯗꯨꯝ ꯇꯥꯕ꯭ꯔꯥ꯫
ꯇꯥꯏ ꯇꯥꯏ ꯇꯥꯏ ꯅꯣꯡꯃꯁꯦ ꯌꯥꯝ ꯂꯥꯡꯕ ꯑꯃ ꯑꯣꯏꯈꯤꯕꯅꯦ ꯑꯩ ꯈꯪꯕ ꯍꯥꯏꯇꯥꯔꯦ꯫
ꯑꯗꯨꯝꯝ ꯇꯧꯕꯅꯦ ꯍꯥꯏꯔꯁꯨ ꯌꯥꯗꯕ꯫
ꯑꯗꯣ ꯀꯣꯜꯁꯤꯗꯗꯤ ꯂꯥꯡꯕꯗꯤ ꯌꯥꯗꯕꯅꯤꯀꯣ ꯁꯤꯁꯇꯔ꯫
ꯍꯣꯏ ꯍꯣꯏ ꯑꯗꯨꯕꯨꯗꯤ ꯆꯨꯝꯃꯤ꯫
ꯑꯥ ꯑꯗꯨꯃꯥꯏꯅ ꯑꯗꯨꯝꯅꯤ ꯈꯪꯕꯤꯔꯣ ꯁꯤꯁꯇꯔꯅ ꯁꯤꯁꯇꯔꯗꯤ ꯀꯩꯅꯣ ꯑꯥ ꯋꯥꯔꯜ ꯀꯞ ꯌꯦꯡꯗꯦ꯫
ꯌꯦꯡꯗꯦ ꯑꯩꯗꯤ꯫
ꯑꯣ ꯆꯨꯝꯃꯤꯅꯦ꯫ ꯑꯩꯕꯨꯗꯤ ꯌꯦꯡꯉꯤꯗ ꯁꯤꯁꯇꯔ ꯌꯦꯡꯉꯝꯒꯗ꯭ꯔꯅ ꯁꯨꯝ ꯍꯪꯕꯅꯤꯗ ꯑꯗꯣ ꯌꯦꯡꯉꯝꯗ꯭ꯔꯦ꯫
ꯌꯦꯡꯕ ꯅꯨꯡꯉꯥꯏꯕ꯭ꯔꯣ꯫
ꯑꯁ ꯌꯥꯝ ꯊꯤ ꯅꯨꯡꯉꯥꯏꯈ꯭ꯔ ꯖꯥꯠꯅꯤꯗ ꯁꯤꯁꯇꯔ ꯅꯪ ꯅꯍꯥꯟ ꯖꯄꯥꯟꯒ ꯀꯞꯄꯗꯣ ꯁꯤꯁꯇꯔ ꯎꯍꯧꯗ꯭ꯔꯕꯣ꯫
ꯀꯅꯥ ꯍꯥꯏꯕ꯫
ꯅꯍꯥꯟ ꯖꯄꯥꯟ ꯄꯣꯕꯒꯤ ꯀꯞꯄꯗꯣ ꯁꯤꯁꯇꯔ ꯎꯗ꯭ꯔꯤꯕꯣ꯫
ꯎꯍꯧꯗ꯭ꯔꯦ ꯑꯩꯗꯤ ꯌꯦꯡꯗꯕꯅꯤꯅ ꯈꯪ
ꯑꯁ ꯑꯩꯈꯣꯏꯗꯤ ꯐꯖꯅ ꯀꯞꯈ꯭ꯔꯦꯍꯦ ꯏꯁꯤꯡ ꯐꯅꯥꯝ ꯃꯤꯠ ꯐꯨꯔꯤꯠꯀ ꯄꯪꯂꯨꯞ ꯂꯨꯞꯄꯖꯥꯠꯅꯦ ꯀꯞ
ꯑꯁ ꯅꯪ ꯖꯄꯥꯟ ꯁꯞꯄꯣꯔꯠ ꯇꯧꯕ꯭ꯔꯥ
ꯖꯄꯥꯟꯗꯣ ꯑꯦꯁꯤꯌꯥꯅꯦ ꯁꯤꯁꯇ꯭ꯔ ꯑꯩꯈꯣꯏꯒꯤ ꯀꯩꯅꯣ ꯄꯣꯜꯂꯤꯁꯤꯗꯤ ꯀꯟꯇꯤꯅꯦꯟ ꯄꯣꯜꯂꯤꯁꯤꯗꯤ
ꯑꯣ
ꯁꯤꯁꯇ꯭ꯔ ꯀꯥꯥꯎꯔꯥꯕꯣ ꯍꯥꯏꯁꯤꯕꯨ
ꯑꯩ ꯀꯥꯎꯈ꯭ꯔꯦꯅꯦ ꯑꯩꯗꯤ ꯄꯣꯔꯇꯨꯒꯜꯅꯦ
ꯑꯣ ꯄꯣꯔꯇꯨꯒꯜꯗꯨ ꯁꯄꯣꯔꯠ ꯇꯧꯕꯤꯌꯣ ꯀꯩꯅꯣꯁꯨ ꯇꯧꯕ ꯌꯥꯏ ꯀꯩꯅꯣ ꯖꯄꯥꯟꯁꯨ ꯇꯧꯕ ꯌꯥꯏ ꯫
ꯖꯄꯥꯟ ꯀꯔꯤ ꯀꯔꯥ ꯑꯩꯗꯤ ꯈꯪꯗꯦꯍꯦ ꯑꯩꯅ ꯈꯪꯕꯗꯤ ꯑꯥꯔꯖꯦꯟꯇꯤꯅꯥꯒ ꯄꯣꯔꯇꯨꯒꯥꯜ ꯈꯛꯇꯅꯦ꯫
ꯍꯣ ꯑꯔꯖꯦꯟꯇꯤꯅꯥꯁꯨ ꯑꯃꯨꯛ ꯌꯥꯎꯕ꯭ꯔꯣ꯫
ꯑꯗꯣ ꯑꯩꯅꯗꯤ ꯇꯧꯕꯗꯤ ꯇꯧꯗꯦ ꯑꯗꯨꯗꯣ ꯈꯪꯉꯤ ꯑꯩꯒꯤ ꯔꯨꯝꯃꯦꯠꯗꯣ ꯃꯤ ꯇꯔꯨꯛ ꯂꯩꯔꯦ꯫ ꯑꯗꯣ ꯃꯤ ꯑꯍꯨꯝ ꯑꯍꯨꯝꯅꯦꯕ ꯁꯞꯄꯣꯔꯠꯇꯣ ꯃꯤ ꯑꯍꯨꯝꯅ ꯑꯥꯏꯔꯖꯦꯟꯇꯤꯅꯥ ꯃꯤ ꯑꯍꯨꯝꯅ ꯄꯣꯔꯇ ꯑꯗꯨꯒ ꯑꯗꯨꯃꯥꯏꯅ ꯇꯧꯋꯦꯕꯀꯣ ꯑꯗꯨꯃꯥꯏꯅ ꯇꯧꯕꯒꯤ꯫
ꯑꯣ ꯅꯣꯏ ꯅꯣꯏ ꯍꯨꯝ ꯐꯨꯅꯔꯦ ꯑꯗꯨꯗꯤ ꯕꯣꯜ ꯌꯦꯡꯕ ꯃꯇꯝꯗꯗꯤ꯫
ꯌꯦꯡꯕꯗꯤ ꯅꯠꯇꯦꯕꯀꯣ ꯑꯗꯨꯝ ꯁꯞꯄꯣꯔꯇꯤ ꯇꯧꯅꯕ꯫
ꯑꯣꯑꯣ ꯑꯣꯍꯣꯑꯣꯍꯣ꯫
ꯅꯨꯡꯁꯤꯠ ꯈꯛꯇꯥꯅꯤꯗ
ꯑꯣ ꯀꯩꯅꯣ ꯍꯥꯏꯖꯤꯕꯣ ꯑꯗꯨꯗꯤ ꯕꯣꯜ ꯌꯦꯡꯃꯤꯟꯅꯧ ꯌꯥꯗ꯭ꯔꯣ ꯅꯥꯀꯟ ꯅꯥꯀꯟꯗ ꯑꯥꯔꯖꯦꯟꯇꯤꯅ ꯐꯨꯔꯤꯠ ꯑꯍꯨꯝ ꯂꯤꯠꯄ ꯑꯍꯨꯝ ꯄꯣꯔꯇꯨꯒꯜꯒꯤ ꯅꯨꯄꯥ ꯑꯍꯨꯝ ꯇꯧꯔꯒ ꯌꯦꯡꯅꯧ ꯌꯥꯗ꯭ꯔꯣ ꯑꯩꯈꯣꯏꯅ ꯒꯣꯜ ꯆꯜꯂꯦꯅ
ꯎꯝ ꯑꯗꯨꯃꯥꯏ ꯇꯧꯔꯒꯦ ꯃꯊꯪꯗ
ꯑꯦ ꯑꯗꯨ ꯀꯩꯅꯣ ꯍꯥꯏꯁꯤꯕꯨ ꯇꯧꯗ꯭ꯔꯣ ꯃꯤ ꯁꯣꯝꯗ ꯐꯨꯅꯗꯅ ꯈꯣꯠꯅꯗꯅ ꯑꯁ ꯃꯩ ꯇꯥꯔꯀꯥꯟꯁꯤꯗ ꯁꯤꯁꯇ꯭ꯔ ꯅꯣꯏ ꯌꯥꯝ ꯋꯥ ꯈꯪꯃꯟꯗꯦꯗꯥ ꯇꯜꯂꯦꯗ ꯁꯤꯁꯇ꯭ꯔ ꯅꯣꯏ
ꯍꯣꯏ ꯆꯨꯝꯃꯦ ꯑꯩꯈꯣꯏ ꯊꯦꯡꯈ꯭ꯔꯦ
ꯑ ꯊꯦꯡꯈ꯭ꯔꯦ ꯊꯦꯡꯈ꯭ꯔꯦ ꯑꯗꯣ ꯃꯇꯝ ꯂꯩꯔꯤ ꯇꯧꯕ ꯌꯥꯔꯤꯀꯣ ꯁꯤꯁꯇ꯭ꯔ
ꯍꯣꯏ ꯃꯥꯊꯪꯗ ꯇꯧꯔꯒꯦ
ꯎꯝ ꯗꯦꯠ ꯀꯌꯥꯗꯅꯣꯝ ꯕꯣꯜ ꯂꯩꯕꯥꯅꯦ
ꯀꯌꯥꯗ
ꯗꯦꯠ ꯑꯥ ꯍꯟꯗꯛꯀꯤ ꯁꯠꯇ꯭ꯔꯗꯦꯒꯤ ꯅꯨꯡꯗꯥꯡꯗꯔ ꯑꯃ ꯂꯩꯕꯅꯦ ꯑꯥꯔꯖꯦꯟꯇꯤꯅꯥꯒꯤꯅ
ꯑꯥꯔꯖꯦꯟꯇꯤꯅꯥꯒꯤ ꯀꯩꯅꯣꯗꯤ ꯄꯣꯔꯇꯨꯒꯜꯒꯤꯗꯤ ꯀꯌꯥꯗ ꯂꯩꯕ
ꯄꯣꯔꯇꯨꯒꯜꯒꯤꯖꯦ ꯉꯁꯤ ꯍꯥꯏꯕ꯭ꯔꯥ ꯍꯌꯦꯡ ꯍꯥꯏꯕ꯭ꯔꯥ ꯑꯃꯗꯤ ꯂꯩꯕꯅꯦ ꯁꯤꯁꯇ꯭ꯔ ꯍꯥꯏꯐꯦꯠꯇꯪ ꯌꯦꯡꯉꯣ ꯑꯩꯁꯨ ꯆꯞ ꯆꯥꯕꯗꯤ ꯀꯥꯎꯔꯦꯀꯣ ꯑꯗꯣ ꯌꯥꯝ ꯐꯨꯅꯥꯗꯣꯏꯗꯣ ꯐꯨꯅꯍꯧꯔꯣ ꯀꯩꯅꯣ ꯅꯣꯏ ꯋꯥꯔꯜ ꯀꯞ ꯃꯅꯨꯡꯗ ꯐꯨꯅꯗꯅ ꯀꯔꯝ ꯀꯥꯟꯗ ꯐꯨꯅꯥꯒꯦ ꯍꯥꯏꯅꯣ
ꯐ ꯉꯥꯡꯗꯤ ꯑꯗꯨꯝ ꯉꯥꯡꯅꯕꯅꯦ ꯑꯣꯏꯗꯕꯗ
ꯑꯁ ꯅꯨꯡꯉꯥꯏꯕꯅꯦ ꯅꯨꯡꯉꯥꯏꯕꯅꯦ ꯑꯥꯔꯖꯦꯟꯇꯤꯅꯥꯅ ꯐꯩ ꯔꯣꯅꯥꯜꯗꯣꯅ ꯐꯩ ꯃꯦꯁꯤꯅ ꯐꯩ ꯇꯧꯕꯥꯗꯣ ꯑꯗꯨ ꯅꯨꯡꯉꯥꯏꯇ꯭ꯔꯣ
ꯅꯨꯡꯉꯥꯏꯌꯦ
ꯑ ꯑꯗꯨꯃꯥꯏꯅ ꯇꯧꯅꯕ ꯑꯗꯨꯅꯤ ꯀꯩꯅꯣ ꯋꯥꯔꯜ ꯀꯞꯀꯤ ꯅꯨꯡꯉꯥꯏꯕ ꯍꯥꯏꯁꯦ ꯗ꯭ꯔꯃꯥ ꯈꯔꯥꯁꯨ ꯍꯥꯞꯀꯗꯧꯕꯅꯤ
ꯃꯥꯅꯦ ꯑꯗꯨꯒꯨꯝꯕꯅꯦ ꯌꯦꯡꯗ꯭ꯔꯁꯨ ꯕꯤꯠ ꯑꯃꯥꯅꯦꯕ
ꯃꯥꯅꯦ ꯃꯥꯅꯦ ꯄꯥꯔꯁꯜꯅꯦꯜꯗꯤ ꯇꯥꯅꯧꯅꯨꯀꯣ ꯁꯨꯝ ꯉꯥꯏꯍꯥꯛꯀꯤ ꯕꯣꯜꯒꯤ ꯑꯦꯟꯖꯣꯏ ꯇꯧ ꯍꯥꯏꯕꯅꯤ ꯁꯤꯒꯤ ꯑꯅꯤ ꯑꯃ ꯁꯤꯒꯤ ꯑꯃ ꯂꯩꯔꯛꯑꯣ ꯍꯥꯏꯔꯒ ꯅꯪꯅ ꯁꯤꯇꯪ ꯂꯩꯔꯛꯏꯔꯣ ꯈꯣꯡꯖꯦ ꯂꯦꯞꯄ ꯌꯥꯗꯦꯕ ꯒ꯭ꯌꯥꯟ ꯇꯥꯔꯅꯤ ꯌꯨꯝꯗ ꯂꯩꯗ ꯁꯤꯁꯇ꯭ꯔ ꯑꯩꯈꯣꯏꯗꯤ ꯌꯨꯝꯗꯒꯤ ꯆꯠꯊꯣꯛꯄ ꯌꯥꯄꯣꯠꯇꯦ ꯅꯨꯡꯗꯥꯡꯗꯗꯤ
ꯐꯩꯌꯦ ꯑꯗꯨꯅ
ꯁꯤꯁꯇ꯭ꯔ ꯍꯣꯏꯒꯤ ꯍꯣꯁꯇꯦꯜꯗ ꯂꯩꯕꯒ ꯆꯞ ꯃꯥꯟꯅꯩꯌꯦ ꯀꯩꯗꯧꯔꯒꯦ
ꯍꯣꯏ ꯆꯞ ꯃꯥꯟꯅꯩ
ꯑꯥ ꯍꯣꯏ ꯍꯣꯏ ꯇꯁꯇꯔ ꯍꯣꯏꯁꯨ ꯊꯣꯛꯄ ꯌꯥꯗꯕ ꯅꯠꯇ꯭ꯔꯣ ꯅꯨꯡꯗꯥꯡꯒꯨꯝꯕ ꯁꯨꯇꯤ ꯅꯠꯇꯅ ꯍꯥꯏꯅꯔꯒ
ꯌꯥꯗꯦꯗ ꯍꯣꯏ ꯊꯣꯛꯄ ꯌꯥꯗꯦ
ꯑꯥ ꯍꯣꯏꯗ ꯑꯗꯨꯅ ꯅꯨꯡꯉꯥꯏꯕꯅꯤꯗ ꯌꯥꯝ ꯂꯥꯡꯒꯅꯨ ꯂꯥꯡꯒꯅꯨ ꯑꯩꯁꯨ ꯇꯥꯏ
ꯈꯔ ꯇꯞꯄꯣ ꯍꯥꯏꯕꯅꯦ
ꯃꯥꯅꯦ ꯃꯥꯅꯦ ꯈꯔꯒ ꯐꯖ ꯐꯖꯅ ꯍꯥꯏꯅꯧ ꯑꯗꯨꯝ ꯍꯣꯏ
ꯑꯥ ꯎꯝ
ꯁꯤꯇꯔꯗꯤ ꯅꯨꯡꯉꯥꯏꯔꯤꯕꫭ ꯍꯧꯖꯤꯛꯀꯥꯟꯁꯦ
ꯍꯣꯏ ꯅꯨꯡꯉꯥꯏꯔꯤꯌꯦ ꯑꯗꯨꯝ ꯅꯨꯡꯉꯥꯏꯔꯤꯕꯣ ꯅꯪꯗꯤ
ꯅꯨꯡꯉꯥꯏꯗ ꯁꯤꯁꯇ꯭ꯔ ꯍꯣꯏ ꯅꯨꯡꯉꯥꯏꯔ ꯑꯩꯈꯣꯏ ꯀꯩꯗꯧ ꯅꯨꯡꯉꯥꯏꯔꯣꯏꯗꯣꯏꯅꯣ
ꯑꯗꯨꯅꯦ ꯅꯨꯡꯉꯥꯏꯒꯗꯧꯕꯥꯅꯦ
ꯀꯣ ꯀꯩꯁꯨ ꯀꯥꯏꯗꯦ
ꯍꯣꯏ ꯍꯣꯏ ꯍꯣꯏ ꯆꯨꯝꯃꯦ
ꯑꯁ ꯁꯤꯁꯇ꯭ꯔ ꯍꯣꯏꯗꯤ ꯃꯤ ꯀꯌꯥꯝ ꯁꯛꯈꯪ ꯃꯥꯏꯈꯪꯅꯔꯒꯦ ꯑꯩꯕꯨꯗꯤ ꯈꯪꯅꯔꯦ
ꯄꯥꯛ ꯇꯧꯗꯦꯗ ꯑꯩꯗꯤ ꯌꯥꯝꯅ ꯑꯗꯨꯝ ꯔꯤꯒꯨꯂꯔꯁꯨ ꯑꯣꯏꯗꯕ
ꯑꯥ
ꯑꯗꯨꯃꯥꯏꯅ ꯇꯧꯋꯦ ꯑꯗꯨꯒꯤ ꯀꯩꯅꯣꯗꯁꯨ ꯌꯥꯝꯗꯕꯅꯦ ꯑꯩꯒꯤꯗꯣ
ꯀꯩꯅꯣ ꯁꯤꯗ ꯁꯣꯝ ꯒ꯭ꯔꯨꯞ ꯀꯩꯅꯣ ꯇꯧꯕ ꯈꯣꯠꯄ ꯂꯣꯏꯁꯤꯜꯂꯣ ꯊꯨꯅ ꯂꯣꯏꯁꯤꯜꯂꯣ ꯀꯥꯏꯅ ꯍꯥꯏꯅꯍꯧꯗꯥꯏꯅꯦ
ꯍꯣꯏ ꯑꯗꯨꯃꯥꯏꯅ ꯍꯥꯏꯐ‌ꯦꯠ ꯍꯥꯏꯔꯝꯃꯦ ꯑꯗꯨꯒ ꯑꯩꯈꯣꯏꯗꯤ ꯁꯤ ꯊꯥꯁꯦ ꯑꯦꯛꯖꯥꯝ ꯑꯃꯨꯛ ꯅꯛꯔꯛꯑꯦꯕ ꯑꯗꯨꯒꯤ ꯇꯧꯕ ꯌꯥꯔꯣꯏꯗꯕ ꯉꯍꯥꯛ ꯂꯩꯔ ꯈꯔ ꯂꯩꯔꯗꯤ
ꯗꯦꯠ ꯀꯌꯥꯗꯒ ꯇꯥꯔꯤꯅꯣ ꯑꯦꯛꯖꯥꯝꯁꯤꯅ
ꯖꯨꯂꯥꯏ ꯗꯦꯠꯕꯨꯗꯤ ꯊꯣꯛꯇꯤ ꯊꯣꯛꯇ꯭ꯔꯤ ꯑꯗꯣ ꯑꯣꯒꯁ ꯐꯥꯔꯁ ꯋꯤꯛ ꯑꯗꯨꯋꯥꯏ ꯇꯥꯗꯧ ꯃꯥꯜꯂꯦꯕ ꯑꯗꯨꯒꯤ
ꯑꯣ ꯁꯤꯃꯤꯁꯇꯔ ꯑꯦꯛꯖꯥꯝꯅꯤꯀꯣ
ꯁꯦꯃꯤꯁꯇꯔ ꯏꯌꯥꯔꯂꯤ ꯆꯠꯂꯦ ꯑꯩꯈꯣꯏꯗꯣ ꯊ꯭ꯔꯤ ꯏꯔꯁ ꯀꯣꯔꯁꯅꯦꯕ ꯑꯗꯨꯒꯤ ꯏꯌꯔꯂꯤ ꯆꯠꯂꯦ ꯑꯗꯣ ꯐꯥꯏꯅꯦꯜ ꯊꯥꯒꯗꯕ ꯑꯩꯈꯣꯏꯗꯣ
ꯑꯣ ꯑꯗꯨꯗꯤ ꯀꯨꯏꯗ꯭ꯔꯦꯅꯦꯀꯣ ꯂꯣꯏꯒꯗꯧꯕ
ꯍꯣꯏ ꯑ‌ꯣꯒꯁꯇ ꯂꯣꯏꯔꯦꯅꯦ
ꯑꯁ ꯑꯗꯨꯗꯤ ꯌꯥꯝ ꯅꯨꯡꯁꯤꯕ ꯃꯦꯃꯣꯔꯤ ꯀꯌꯥ ꯂꯩꯍꯧꯔꯒꯅꯤ ꯑꯗꯨꯒ ꯀꯥꯏꯅꯔꯒꯅꯤ
ꯑꯗꯨꯅ‌ꯦ
ꯋꯤ ꯃꯤꯁ ꯌꯨ ꯍꯥꯏꯇꯥꯥꯕꯅꯤꯅꯦꯀꯣ ꯑꯗꯨꯒ ꯐꯤꯌꯔꯋꯦꯜ ꯃꯆꯥ ꯑꯃ ꯄꯤꯔꯒ
ꯍꯣꯏ ꯃꯥꯅꯦ
ꯃꯥꯅꯤ ꯃꯥꯅꯤ
ꯃꯃꯥ ꯕꯕꯥ ꯈꯣꯏꯗꯤ
ꯂꯣꯏ ꯂꯩꯗ ꯁꯤꯁꯇꯔ ꯄꯥꯥꯏꯍꯜꯂꯣ ꯍꯥꯏꯔꯣ
ꯎꯝ ꯀꯩꯁꯨ ꯀꯥꯏꯗꯦ ꯍꯩꯅꯤꯗ ꯀꯩꯗꯧꯕꯩ ꯍꯩꯔ‌ꯣꯏꯗ‌ꯣ ꯅꯪ ꯅꯪꯒ ꯋꯥꯔꯤ ꯁꯥꯕ ꯍꯩꯁꯤꯗꯤ ꯀꯩꯗꯧꯕꯩ ꯍꯩꯔꯣꯏꯗꯕꯅꯣ ꯃꯃꯥ ꯕꯕꯥꯒꯁꯨ
ꯌꯥꯗꯦꯍꯦ ꯁꯤꯇꯔ ꯐꯥꯒꯤ ꯇꯧꯕ ꯋꯥꯅꯤ ꯏꯕꯟ ꯉꯁꯤꯇ ꯈꯪꯅꯗ ꯉꯥꯏꯔꯤ ꯀꯃꯥꯏꯅ ꯋꯥꯔꯤ ꯁꯥꯟꯅꯗꯣꯏꯅꯣ
ꯑꯗꯣ ꯅꯪ ꯌꯥꯔꯗꯤ ꯍꯥꯏꯕꯅꯤꯗ ꯑꯩꯁꯨ ꯅꯪ ꯌꯥꯗ꯭ꯔꯗꯤ ꯍꯣꯏꯗ ꯀꯩꯁꯨ ꯀꯥꯏꯗꯦ
ꯁꯤꯁꯇꯔ ꯍ‌ꯣꯏꯒꯤꯁ ꯁꯤꯁꯇꯔꯍ‌ꯣꯏꯒꯤꯁꯨ ꯁꯥꯟꯅꯅꯤꯒꯦꯁꯨ ꯍꯥꯏꯁꯨ ꯍꯥꯏꯔꯛꯇ‌ꯦ
ꯃꯇꯝ ꯃꯌꯥꯝ ꯂꯩꯁꯤꯗꯤ ꯅꯠꯇ꯭ꯔꯥ
ꯂꯩꯔꯤ ꯂꯩꯔꯤ ꯑꯗꯨꯕꯨꯗꯤ ꯍꯣꯏꯗ ꯑꯗꯨꯒꯤꯁꯨ ꯃꯇꯝ ꯂꯥꯛꯈꯤꯅꯤ ꯍꯥ ꯁꯤꯁꯇꯔꯗꯤ ꯉꯁꯤꯒꯤ ꯅꯨꯃꯤꯠ ꯀꯃꯥꯏꯅ ꯏꯁꯄꯦꯟ ꯇꯧꯈꯤ ꯉꯁꯤꯒꯤ ꯅꯨꯃꯤꯠꯁꯤꯕꯨ
ꯉꯁꯤꯁꯦ ꯍꯧꯒꯠꯂꯦ ꯍꯧꯒꯠꯂꯒ ꯄꯨꯡ ꯇꯔꯥꯗꯤ ꯀ꯭ꯂꯥꯁ ꯆꯠꯂꯦ ꯄꯨꯡ ꯑꯃ ꯐꯥꯎ ꯑꯗꯨꯒ ꯄꯨꯡ ꯑꯅꯤ ꯑꯅꯤꯗꯤ ꯑꯃꯨꯛ ꯗꯤꯌꯨꯇꯤ ꯆꯠꯂꯦ ꯄꯨꯡ ꯇꯔꯦꯠꯗ ꯍꯜꯂꯛꯑꯦ ꯑꯗꯨꯒ ꯀꯩ ꯀꯩꯅꯣ ꯇꯧꯔꯦ ꯏꯔꯨꯔꯦ ꯈꯣꯠꯂꯦ ꯆꯥꯛ ꯆꯥꯔꯦ ꯑꯗꯨꯒ ꯃꯈꯥꯗ ꯏꯔꯤ ꯂꯥꯏꯔꯤꯛ ꯏꯅꯤꯡꯉꯥꯏ ꯀꯨꯝꯃꯦ ꯀꯨꯝꯔꯒ ꯁꯤ ꯇꯧꯔꯤ ꯁꯤꯅꯤ
ꯑꯣ ꯑꯗꯨꯗꯤ ꯁꯤ ꯂꯣꯏꯔꯒ ꯑꯃꯨꯛ ꯇꯨꯝꯃꯅꯤꯅ‌ꯦꯕ ꯑꯣ ꯁ ꯑꯗꯨꯗꯤ ꯋꯥꯔꯝꯃꯅꯤ ꯁꯤꯁꯇꯔ ꯍꯣꯏꯗꯤ
ꯑꯗꯨꯝ ꯈꯟꯗ꯭ꯔꯦꯗ ꯃꯍꯧꯁꯥꯒꯨꯝꯅ ꯑꯗꯨꯝ ꯂꯩꯔꯦ
ꯅꯨꯡꯉꯥꯏꯔꯝꯒꯅꯤꯗ ꯁꯤꯁꯇꯔ ꯁꯤꯁꯇꯔ ꯍ‌ꯣꯏꯒꯤ ꯀꯩꯅꯣꯅꯤꯅ ꯀꯩ ꯍꯥꯏꯅꯤ ꯋꯥꯛ ꯍꯥꯏꯒꯗ꯭ꯔꯥ
ꯍꯣꯏꯗ ꯑꯗꯨꯝ ꯅꯨꯡꯉꯥꯏꯗ
ꯎꯝ ꯁꯨꯝ ꯇꯧꯔꯨꯕꯗꯤ ꯍꯩꯅꯔꯃꯅꯦꯕ ꯅꯠꯇ꯭ꯔꯥ ꯑꯗꯨꯒ ꯍꯦꯟꯖꯥꯡꯗꯤ ꯍꯥꯎꯕ ꯄꯤꯖꯗ꯭ꯔꯦ ꯉꯁꯤꯒꯤ ꯑꯣꯏꯅꯗꯤꯀꯣ
ꯉꯁꯤꯗꯤ ꯗꯜꯈꯥꯛꯇ ꯑꯗꯨꯝ ꯄꯤꯕꯅꯦꯕ ꯉꯁꯤ ꯈꯛꯇ ꯑꯗꯨꯝꯃꯥꯏꯅ ꯀꯥꯡꯁꯣꯏ ꯊꯣꯡꯕꯤꯕ ꯈꯥꯃꯦꯟꯅꯦ ꯑꯗꯨꯒ ꯕꯤꯟꯁ ꯑꯁꯥꯡꯕꯅꯦ ꯑꯂꯨꯅꯦ ꯑꯗꯨꯒꯤ ꯌꯥꯝ ꯍꯥꯎꯋꯦ ꯍꯥꯏꯕ ꯇꯥꯔꯦ ꯗꯥꯜꯁꯦ ꯆꯥꯃꯟꯕꯒꯤ ꯄꯦꯟꯈ꯭ꯔꯦꯏꯕ ꯃꯁꯛꯐꯥꯎ ꯌꯦꯡꯅꯤꯡꯗ꯭ꯔꯕꯅꯤ
ꯑ ꯍꯣ ꯍꯣ ꯍꯣꯏ ꯃꯄꯥꯟꯗꯒꯤ ꯏꯟꯖꯥꯡꯒ ꯂꯩꯕꯒꯗꯤ ꯌꯥꯗ꯭ꯔꯣ
ꯂꯩꯗ꯭ꯔꯦꯗ
ꯂꯩꯕꯒꯗꯤ ꯌꯥꯕꯔꯣ ꯍꯥꯏꯕꯗꯤ
ꯌꯥꯗꯤ ꯌꯥꯏ ꯍꯣꯏ
ꯑꯣ ꯍꯣꯏ ꯇ ꯃꯇꯥꯡ ꯆꯥꯕꯗ ꯂꯩꯔꯣ
ꯍꯣꯏ
ꯍꯥꯏ ꯁꯤꯁꯇꯔꯣꯏꯒꯤꯗꯤ ꯂꯥꯏꯔꯤꯛꯁꯦ ꯄꯨꯡ ꯇꯔꯥ ꯑꯣꯏꯕ꯭ꯔꯣ ꯇꯔꯥꯃꯥꯊꯣꯏ ꯑꯣꯏꯕ꯭ꯔꯣ
ꯂꯥꯏ ꯑꯣꯐ ꯍꯥꯏꯕꯁꯦ ꯂꯩꯇꯦꯅ ꯑꯩꯈꯣꯏꯒꯤꯗꯤ ꯑꯗꯨꯝ
ꯂꯥꯏꯠ ꯔꯣꯞꯁꯤꯅ ꯑꯉꯥꯡꯒꯤ ꯇꯥꯔꯛꯦꯕ ꯍꯧꯖꯤꯛꯄꯨꯗꯤ ꯃꯦꯆꯌꯣꯔ ꯑꯣꯏꯔꯕꯅꯤꯅ
ꯃꯥꯅꯤ
ꯑꯗꯨꯗꯤ ꯑꯣ ꯑꯦꯅꯤ ꯇꯥꯏꯝꯅꯦꯕꯀꯣ ꯅꯠꯇ꯭ꯔꯥ
ꯃꯥꯅ ꯍ ꯑꯦꯅꯤ ꯇꯥꯏꯝꯅꯤ
ꯂꯥꯡ ꯂꯥꯡꯕ ꯂꯣꯏꯔꯒ ꯇꯨꯡꯒꯤ ꯑꯁ ꯂꯥꯡꯗꯤ ꯂꯥꯡꯉꯃꯅꯤ ꯈꯪꯉꯦ ꯁꯁꯔꯒꯤꯗꯤ ꯂꯥꯡꯗꯕꯗꯤ ꯃꯥꯟꯗ꯭ꯔꯦ ꯎ ꯕꯦꯛꯒ꯭ꯔꯥꯎꯟꯗ ꯂꯩꯔꯤꯕ ꯃꯤꯗꯣ ꯑꯗꯨꯝ ꯑꯩ ꯃꯁꯛ ꯈꯪꯉꯦ ꯍꯥꯏꯇꯥꯔꯦ ꯎꯗ꯭ꯔꯁꯨ
ꯆꯨꯝꯃꯦ ꯆꯨꯝꯃꯦ
ꯁꯤꯁꯇꯔꯗꯒꯤ ꯀꯩꯁꯨ ꯇꯥꯔꯝꯃꯣꯏꯕ
ꯎ